ꯇꯥꯕ꯭ꯔꯣ ꯑꯣ ꯆꯥꯛ ꯏꯁꯤꯡ ꯆꯥꯔꯕꯣ
ꯆꯥꯛ ꯆꯥꯗ꯭ꯔꯤ
ꯑꯣ ꯆꯥꯛꯇꯤ ꯅꯪ ꯎꯝ ꯆꯥꯛꯇꯤ ꯅꯪ ꯊꯣꯡꯕ
ꯎꯝ
ꯎꯝ ꯅꯪꯕꯨ ꯊ꯭ꯔꯤꯗ ꯂꯩꯔꯤꯕꯣ ꯑꯥ ꯂꯩꯔꯤꯕꯣ
ꯊ꯭ꯔꯤꯗ ꯑꯗꯨꯝ ꯂꯩꯔꯤ
ꯎꯝ ꯋꯥꯟꯒꯤ ꯀꯥꯗꯨꯗ ꯑꯗꯨꯝ ꯂꯩꯕ ꯅꯠꯇ꯭ꯔꯣ
ꯋꯥ ꯋꯥꯟꯒꯤꯖꯨ ꯂꯩꯕꯅꯤ ꯑꯩ ꯍꯣꯡ ꯍꯣꯡꯗꯣꯛꯑꯗꯕꯅꯤ ꯈꯔꯂꯩ ꯅꯨꯃꯤꯠ ꯈꯔꯅꯤ ꯂꯩꯔꯒ
ꯎꯝ ꯑꯗꯨꯗꯤ ꯑꯁꯣꯝꯗ ꯕ꯭ꯔꯤꯖꯤꯠ ꯈꯛ ꯂꯩꯍꯧꯗꯣꯔꯕ
ꯎꯝ ꯑꯥ ꯀꯩꯅꯣ ꯋꯥꯟꯗ ꯑꯣꯏꯅ ꯍꯣꯡꯗꯣꯛꯑꯗꯕꯅꯦꯕ
ꯑꯣ ꯕ꯭ꯔꯤꯖꯤꯠꯇꯨꯕꯨ ꯃꯣꯏ ꯃꯥꯗꯨꯕꯨ ꯅꯥ ꯐꯔꯖꯥꯠꯔꯣ
ꯑꯥ ꯈꯔ ꯐꯔꯕꯅꯦ
ꯎꯝ ꯐꯔꯦ ꯐꯔꯦ ꯑꯗꯨ ꯑꯣꯏꯔꯗꯤ ꯃꯥꯗꯤ ꯑꯦꯛ ꯑꯈꯣꯏ ꯆꯥꯗ꯭ꯔꯤꯗ ꯑꯩꯖꯨ ꯉꯔꯥꯡ ꯕꯣꯟ ꯌꯦꯡꯕ꯭ꯔꯣ
ꯌꯦꯡꯗꯦ ꯉꯔꯥꯡ ꯌꯦꯡꯒꯦꯅ ꯉꯥꯏꯕꯅꯤ ꯑꯗꯨ ꯇꯨꯝꯒꯤ ꯂꯩꯔꯝꯃꯦ
ꯎꯝ ꯑꯩ ꯍꯥꯞ ꯃꯃꯥꯡꯕꯥꯎꯗꯒꯤ ꯌꯦꯡꯉꯝꯃꯦ ꯑꯗꯣ ꯏꯁꯄꯦꯟꯅ ꯅꯩꯅꯦ
ꯈꯪꯗꯦ ꯍꯟꯗꯛꯀꯤ ꯏꯁꯄꯦꯟꯅ ꯂꯧꯗꯧ ꯃꯥꯜꯂꯦ
ꯎꯝ ꯏꯁꯄꯦꯟꯅ ꯂꯧꯔꯗꯤ ꯐꯩ ꯖ꯭ꯔꯃꯅꯤ ꯄ꯭ꯂꯦ ꯍꯟꯗꯛ ꯁꯨꯛꯌꯥꯥ ꯌꯥꯗꯦꯗ
ꯈꯪꯗꯦ ꯑꯍꯥꯟꯕ ꯍꯧꯔꯛꯄꯗꯗꯤ ꯐꯖꯔꯝꯃꯤ ꯃꯑꯣꯡ ꯃꯥꯜꯂꯝꯃꯤ ꯗꯨꯒ
ꯎꯝ ꯁꯥꯅꯦꯗ ꯄ꯭ꯂꯦ ꯄꯤꯔ ꯁꯨꯡꯌꯥ ꯌꯥꯗ꯭ꯔꯦꯕ
ꯈꯪ ꯀꯣꯁ ꯑꯃꯨꯛ ꯁꯤꯜꯂꯤꯗꯨ ꯌꯥꯕꯨ ꯌꯥꯗ‌ꯣꯔꯤꯕ ꯈꯪꯗꯦꯅꯦ
ꯌꯥꯔꯣꯏꯅꯦ ꯖꯣꯒꯦꯟ ꯀ꯭ꯂꯣꯞ ꯃꯣꯏꯒꯤ ꯊꯥꯏꯉꯥꯏꯒꯤ ꯑꯁ ꯈꯪꯗꯦ ꯃꯣꯏꯒꯤ ꯐꯣꯔꯇꯤꯟꯗ ꯃꯣꯏꯒꯤ ꯏꯁꯀ꯭ꯋꯥꯗ ꯑꯃ ꯂꯣꯏꯒꯤꯕꯗꯣ
ꯎꯝ
ꯑꯗꯨꯏ ꯃꯇꯨꯡꯗ ꯄ꯭ꯔꯣꯄ꯭ꯔ ꯏꯁꯇ꯭ꯔꯥꯏꯛꯀꯔ ꯑꯝꯇ ꯂꯩꯇ꯭ꯔꯦꯕ ꯀ꯭ꯂꯣꯁ ꯃꯇꯨꯡ
ꯑꯗꯨꯅꯤ ꯀꯣꯁꯁꯤꯗꯤ ꯑꯐꯕ ꯉꯥꯛꯇꯅꯦꯕ ꯁꯤꯟꯒ꯭ꯔꯤꯗꯨ ꯗꯣ ꯄ꯭ꯂꯦꯌ꯭ꯔꯖꯤꯗꯤ ꯃꯨ ꯈꯪꯗꯦ ꯌꯥꯗꯦꯅꯦ ꯀꯣꯁꯅ ꯌꯥꯁꯨ ꯃꯥꯟꯗ꯭ꯔꯦꯕ ꯁꯤꯗꯤ
ꯀꯣꯁꯅ ꯅꯠꯇ꯭ꯔꯦꯕ ꯀꯣꯁꯀꯤ ꯃꯔꯥꯜ ꯅꯠꯇ꯭ꯔꯦꯕ ꯍꯟꯗꯛꯀꯤꯗꯨꯗꯤ
ꯖꯦꯅꯦꯔꯦꯁꯟꯖꯦ ꯀꯩꯅꯣꯝ ꯇꯧꯔꯦ ꯃꯣꯏꯒꯤꯖꯤꯅ
ꯑꯗꯨꯅꯦ ꯃꯁꯥꯅꯁꯨ ꯏꯁꯇ꯭ꯔꯥꯏꯛꯀꯔ ꯃꯥꯇꯣꯟꯗ ꯐꯥꯁꯠ ꯂꯦꯚꯦꯜ ꯁꯨꯛꯄꯤ ꯄꯤꯕꯤꯗ ꯃꯥꯜꯂꯦꯅꯦ
ꯄꯤꯗꯦ
ꯑꯗ ꯅꯤꯛꯒꯣꯜ ꯇꯦꯛꯃꯇꯨꯖꯨ ꯑꯗꯨꯝ ꯃꯥ ꯄꯦꯅꯥꯜꯇꯤꯁꯨ ꯆꯟꯗ ꯃꯥꯜꯂꯦ ꯀꯣ ꯍꯟꯗꯛꯀꯤꯗꯣ
ꯑꯥ ꯄꯦꯅꯥꯜꯇꯤꯖꯨ ꯆꯟꯗꯦ
ꯎꯝ ꯄꯦꯅꯥꯜꯇꯤꯗꯨꯅ ꯇꯣꯉꯥꯟ ꯊꯝꯒ꯭ꯔꯒ ꯃꯥꯖꯨ ꯅꯤꯛꯎꯜ ꯇꯦꯃꯥꯁꯨ ꯐꯗꯤ ꯐꯖꯕꯅꯦ ꯑꯗꯣ ꯑꯁ ꯈꯪꯗꯦ ꯏꯁꯇ꯭ꯔꯥꯏꯛꯀ꯭ꯔ ꯂꯩꯇꯕꯖꯤꯗꯅꯦꯃꯦ
ꯑꯁ ꯀꯥꯏ ꯃꯖꯦ ꯃ ꯋꯥꯡ ꯋꯥꯡꯃꯜꯂꯒ ꯃꯁꯥ ꯈꯔ ꯊꯔꯦꯛꯅꯕꯅꯦ ꯑꯗꯣ ꯑꯃ ꯀꯩꯅꯣꯗꯣ ꯑꯃ ꯀꯔꯤ ꯐꯨꯜꯀ꯭ꯔꯨꯞꯇꯣ ꯅꯠꯇꯦ ꯐꯨ ꯐꯨꯜꯀ꯭ꯔꯨꯞꯇꯣ ꯑꯥ ꯃꯥꯅ ꯈꯔ ꯑꯃꯨꯛ ꯀꯩꯅꯣ ꯇꯧꯕꯅꯦꯕ ꯐꯤꯅꯤꯁꯤꯡ ꯈꯔ ꯐꯖꯕꯅꯦꯕ
ꯎꯝ
ꯃꯖꯨ ꯑꯁꯣꯟꯅꯀꯟ ꯀ ꯄ꯭ꯔꯤꯃꯤꯌꯔ ꯂꯤꯛꯇ ꯆꯠꯂꯨꯕꯗꯒꯤ
ꯑꯗꯨꯅ‌ꯦ ꯄ꯭ꯂꯦꯗ‌ꯣ ꯎꯝ ꯌꯥꯗ꯭ꯔꯦ
ꯗꯥꯎꯠ ꯃꯨꯟꯗꯨꯅ ꯂꯝꯃꯒꯗꯤ ꯐꯪꯒꯗꯕ
ꯎꯝ ꯌꯥꯗ꯭ꯔꯦ ꯑꯗꯩꯗꯤ ꯖꯣꯁꯋꯥꯀꯤ ꯔꯥꯏꯠ ꯕꯦꯒ ꯄꯤꯡꯁꯟꯕꯗꯣ ꯑꯗꯨꯅꯖꯨ ꯔꯥꯏꯠ ꯕꯦꯒꯇꯣ ꯃꯥꯗꯣ ꯁꯣꯜꯂꯦ ꯃꯥꯒ ꯃꯤꯠꯇ ꯇꯧꯔꯛꯄꯒꯗꯤ
ꯑꯥ ꯔꯥꯏꯠꯇꯨꯁꯨ ꯁꯣꯜꯂꯦ ꯔꯥꯏꯠꯇꯨ ꯑꯃ ꯏꯟꯇ꯭ꯔꯚꯤꯌꯨ ꯂꯥꯟꯅꯁ ꯁꯥꯟꯅꯕꯝ ꯌꯥꯎꯕꯅꯦ ꯑꯗꯨꯅ ꯎꯝ ꯊꯥꯗꯣꯛꯀꯗꯕ ꯕꯤꯁꯦꯛ ꯍꯥꯏꯕ꯭ꯔꯥ ꯀꯩꯅꯣꯝꯃ ꯌꯥꯎꯕꯅꯦꯕ
ꯑꯥ
ꯔꯥꯠꯂ ꯁꯦꯟꯇꯔ ꯔ ꯑꯃ ꯑꯣꯏꯕꯅ‌ꯦ ꯑꯗꯨ ꯑꯣꯏꯟ
ꯑꯗꯣ ꯀꯔꯤ ꯑꯥ ꯃꯤꯗꯀꯤꯖꯨ ꯑꯁ ꯍꯟꯗꯛꯀꯤꯗꯤ ꯌꯥꯗ꯭ꯔꯦ ꯗꯣ
ꯎꯝ
ꯑꯗꯨ ꯀꯥꯔꯟꯒ ꯈꯦꯠꯅꯔꯤꯖꯦ ꯀꯥꯟꯖꯨ ꯕꯣꯟꯅ ꯄꯜꯂꯤꯗꯣ ꯀꯥꯟꯒꯤꯅ ꯀ꯭ꯔꯣꯠꯁꯤꯟ ꯃꯑꯣꯡ ꯇ ꯇꯥꯅ ꯍꯥꯏꯕ
ꯎꯝ
ꯑꯗꯣ ꯁꯥꯟꯅꯤꯗ ꯁꯨꯌꯥ ꯌꯥꯗ꯭ꯔꯦꯕ
ꯑꯗꯩ ꯃꯤꯠ ꯐꯤꯜꯒꯤꯖꯤꯖꯨ ꯀꯩꯅꯣ ꯊꯗꯣꯛ ꯑꯥ ꯄꯦꯞꯂꯣꯛ ꯌꯥꯗ꯭ꯔꯦꯕ ꯍꯟꯗꯛꯀꯤꯗꯨ
ꯀꯔꯤ ꯑꯥ ꯍꯟꯗꯛꯀꯤ ꯅꯤꯃꯦꯆꯥꯗꯨꯝ ꯂꯩꯔꯦꯀꯣ ꯗꯣꯔꯃꯟ ꯌꯥꯎꯕꯗꯣ
ꯑꯥ ꯑꯗꯨ ꯐꯖꯩ ꯑꯗꯣ ꯃꯥ ꯂꯣꯏꯔꯝꯗꯥꯏꯗꯤ ꯐꯖꯔꯛꯇꯦ
ꯎꯝ ꯕꯣꯟꯗꯣ ꯎꯝ ꯄ꯭ꯔꯦꯁꯔ ꯆꯥꯕꯗꯧ ꯇꯧꯋꯦꯕ ꯑꯩꯗꯤ ꯑꯗꯨ ꯍꯥꯏꯔꯒ ꯑꯦꯟꯖꯦꯂꯣ ꯏꯁꯇꯤꯜꯂꯔꯅ ꯑꯃ ꯃꯅꯥꯇꯣꯟ ꯀꯩꯅꯣꯝ
ꯑꯥ ꯑꯗꯨ ꯊꯥꯗꯣꯛꯀꯗꯕꯅꯦ
ꯑꯗꯨꯅꯦ ꯑꯗꯨꯗꯣ ꯑꯦꯇꯦꯛꯀꯤꯡꯒ ꯐꯖꯟ ꯆꯪꯉꯝꯕꯅꯦꯃꯦ ꯊꯨꯒꯥꯏ ꯉꯝꯕꯅꯦꯕ
ꯎꯝ ꯀ꯭ꯔꯣꯁꯁꯨ ꯐꯖꯕꯅꯦ ꯑꯗꯨꯗꯣ
ꯎꯝ ꯑꯦꯟꯖꯜꯂꯣꯔꯣ ꯏꯁꯇꯤꯜꯂꯔꯗꯣ ꯈꯪꯉꯦ ꯖꯔꯃꯅꯤ ꯐꯣꯝ ꯁꯨꯡꯇ ꯇꯗ꯭ꯔꯦꯕꯣ ꯀꯃꯥꯏꯅ ꯇꯧꯈꯪꯗꯦ ꯇꯨꯊꯥꯎꯖꯟ ꯇ꯭ꯋꯦꯟꯇꯤ ꯑꯥꯏꯠ ꯐꯥꯎ ꯌꯨꯔꯣ ꯑꯗꯨ ꯌꯦꯡꯉꯅꯤ ꯑꯗꯨ ꯑꯃꯨꯛ ꯇꯔꯦ ꯑꯅꯛꯄꯗꯗꯤ
ꯀꯩꯅꯣꯗ ꯍꯟꯗꯛ ꯁꯦꯞꯇꯦꯝꯕꯔ ꯑꯣꯛꯇꯣꯕꯔ ꯁ꯭ꯋꯥꯏꯗ ꯀꯩꯅꯣ ꯂꯩꯕꯅꯤ ꯅꯦꯁꯂꯤꯛꯀꯤ ꯂꯩꯕꯅꯤ
ꯅꯦꯁꯟ ꯐ꯭ꯂꯤꯞꯐꯥꯎꯗ ꯌꯥꯁꯜꯂꯛꯇ꯭ꯔꯃꯤꯅꯦ ꯏꯕꯣ ꯇꯧꯔꯤꯖꯦ
ꯈꯪꯗꯦ ꯒ꯭ꯌꯥꯟ ꯇꯗꯦ ꯑꯗꯣ ꯀꯩꯅꯣꯒꯤ ꯑꯍꯥꯟꯕ ꯃꯦꯠꯁꯨ ꯑꯣꯏꯕꯅꯤꯅ ꯑꯗꯨꯝ ꯈꯪꯉꯅꯤ
ꯎꯝ ꯑꯗꯣ ꯀ ꯎꯝ ꯑꯗꯣ ꯀꯔꯤ ꯑꯩꯗꯤ ꯍꯧꯖꯤꯛ ꯂꯩꯔꯤꯕ ꯀꯤꯞꯄꯔꯖꯤꯗꯗꯤ ꯑꯂꯦꯛꯖꯦꯟꯗꯔ ꯅꯤꯔꯕꯦꯟꯒ ꯎꯔꯕꯤꯠꯀ ꯑꯅꯤꯗꯣ ꯑꯣꯏꯅꯕꯨ ꯀꯧꯈꯠꯂꯛꯑꯗꯕꯅꯤꯕꯣ ꯑꯇꯣꯞꯄ ꯑꯝꯇ ꯄꯤꯔꯣꯏꯗꯕꯅꯤꯕꯣ
ꯑꯥ ꯎꯔꯕꯤꯛꯁꯨ ꯐꯖ ꯑꯗꯨꯝ ꯐꯖꯀꯗꯧ ꯃꯥꯜꯂꯦ ꯎꯔꯕꯤꯛꯁꯨ
ꯎꯝ ꯑꯂꯦꯛꯖꯦꯟꯗꯔ ꯅ꯭ꯌꯨꯕꯤꯟꯖꯨ ꯐꯖꯕꯅꯦꯕ ꯑꯗꯨꯝ ꯃꯗꯣ ꯕꯦꯁꯤꯇꯥꯖꯇ ꯆꯠꯈ꯭ꯔꯕ ꯀꯩꯅꯣꯝ ꯇꯧꯕꯅꯦ ꯕꯥꯔꯟꯗꯒꯤ ꯕꯥꯔꯅꯟꯗ ꯗꯛ ꯑꯃꯨꯛ ꯀꯃꯥꯏꯅ ꯇꯧꯗꯧ ꯈꯪꯗꯦꯗ ꯑꯁ ꯕꯣꯟꯖꯦ ꯕꯥꯔꯟꯒ ꯖꯔꯃꯅꯤꯒꯅ ꯊꯨꯒꯥꯔꯤꯖꯦ ꯊꯝꯃꯣꯏ ꯊꯨꯒꯥꯔꯤꯖꯦ ꯌꯥꯝꯃꯦꯅꯦ ꯇꯕ꯭ꯔꯣ ꯍꯜꯂꯣ
ꯇꯥꯕ ꯅꯠꯇ꯭ꯔꯣ
ꯍꯜꯂꯣ
ꯇꯥꯏꯌꯦ ꯇꯥꯏꯌꯦ ꯇꯥꯕ꯭ꯔꯣ
ꯀꯩꯅꯣ ꯅꯦꯠꯋꯥꯛꯁꯤꯕꯣ ꯍꯜꯂꯣ
ꯇꯥꯏꯌꯦ ꯇꯥꯕ꯭ꯔꯣ ꯇꯥꯏꯌꯦ ꯇꯥꯏꯌꯦ ꯇꯥꯕ꯭ꯔꯣ ꯍꯜꯂꯣ
ꯂꫭ
ꯇꯥꯏꯌꯦ
ꯗꯥ ꯖꯦ
ꯇꯥꯔꯦ ꯇꯥꯔꯦ ꯇꯥꯔꯦ ꯇꯥꯕ꯭ꯔꯣ
ꯍꯜꯂꯣ
ꯇꯏꯌꯦ ꯇꯗ꯭ꯔꯣ
ꯇꯔꯕꯣ
ꯇꯥꯏꯌꯦ ꯇꯥꯏꯌꯦ ꯇꯕ꯭ꯔꯣ ꯍꯜꯂꯣ ꯍꯜꯂꯣ